ꯍꯜꯂꯣ
ꯅꯨꯡꯉꯥꯏꯔꯤꯕꯣ
ꯌꯦꯦ ꯕ꯭ꯔꯗꯁꯤ ꯀ ꯃꯥ ꯀꯃꯥꯏꯅ ꯇꯧꯔꯤꯒꯦ
ꯑꯗꯨꯝ ꯄꯥꯡꯒꯩ ꯃꯔꯩꯔꯤ ꯍꯥꯏꯗꯗ ꯃꯈꯥ ꯌꯥꯝ ꯁꯥꯕꯗ ꯂꯣꯏꯔꯦ ꯑꯩꯁꯦ ꯍꯧꯖꯤꯛꯀꯥꯟꯗꯤ
ꯀꯩꯗꯧꯔꯒꯦ
ꯑꯩꯈꯣꯏꯗ ꯑꯦꯛꯖꯥꯝꯗꯣ ꯂꯥꯏꯔꯤꯛꯇꯣ ꯄꯥꯍꯧꯗꯕ ꯅꯠꯇꯗꯤ ꯆꯔꯣꯡ ꯆꯔꯣꯡ ꯆꯥꯔ ꯂꯩꯔꯦ ꯍꯥꯏꯕ ꯍꯧꯖꯤꯛꯁꯦ ꯀꯣꯂꯦꯖꯁꯤꯅ ꯑꯩꯈꯣꯏ ꯑꯩꯈꯣꯏ ꯏꯃꯥ ꯍꯣꯏꯅꯗꯤ ꯍꯥꯏꯕꯅꯤ ꯏꯕꯨꯡ ꯃꯅꯨꯡꯪꯒꯤ ꯂꯥꯏ ꯈꯨꯄꯥꯗꯨꯒ ꯁ꯭ꯋꯥꯏꯗ ꯑꯣꯏꯅ ꯇꯝꯃꯨ ꯃꯄꯥꯟꯗ ꯆꯠꯂꯒ ꯇꯝꯃꯨ ꯈꯣꯠꯈꯤꯅꯨ ꯍꯥꯏꯕꯅꯦꯕ ꯍꯧꯖꯤꯛꯁꯦ ꯑꯩꯈꯣꯏꯗꯤ ꯃꯄꯥꯟꯗ ꯇꯝꯁꯤꯜꯂꯦ ꯂꯝ ꯂꯝꯗꯒꯤ ꯃꯌꯥꯝ ꯃꯆꯥꯁꯤꯡꯁꯤꯅꯅꯦ ꯑꯁ ꯂꯥꯏꯔꯤꯛꯁꯦ ꯈꯪꯗꯦ ꯍꯣꯠꯅꯕ ꯈꯜꯂꯤꯕ ꯃꯌꯥꯝ ꯃꯆꯥꯁꯤꯡꯁꯤꯅ ꯑꯩꯈꯣꯏꯁꯤꯅꯅꯦ ꯍꯌꯦꯡꯅ ꯂꯩꯊꯣꯛꯉꯦ ꯀꯥꯟꯗꯅꯦ ꯑꯁ ꯀꯃꯥꯏꯅ ꯇꯧꯔꯤꯅꯣ ꯈꯪꯗꯦ ꯍꯧꯖꯤꯛꯀꯥꯟꯁꯦ ꯂꯥꯏꯔꯤꯛ ꯁꯤꯖꯤꯟꯅ ꯄꯥꯎꯔ ꯍꯧꯗꯅꯦ ꯁꯤ ꯋꯥꯔꯦ ꯑꯗꯒꯤ ꯃꯌꯥꯝꯁꯤꯡꯁꯤ ꯄꯨꯔꯥ ꯆꯦꯟꯅꯦꯜ ꯑꯃ ꯈꯪꯉꯕ ꯃꯣꯏꯁꯤꯗꯤ ꯑꯩꯈꯣꯏ ꯃꯩꯇꯩ ꯃꯆꯥꯒ ꯃꯥꯟꯗꯦꯕ ꯑꯩꯈꯣꯏ ꯃꯩꯇꯩ ꯃꯆꯥꯒꯤ ꯀꯩꯅꯣ ꯈꯤꯇꯪ ꯊ ꯑꯣꯏꯔꯁꯨ ꯑꯦ ꯅꯪꯅ ꯈꯪꯗꯕ ꯄꯣꯠꯇꯣ ꯑꯦ ꯁꯤ ꯁꯤꯅꯤ ꯁꯤꯅꯤ ꯇꯥꯛꯄꯤ ꯈꯣꯠꯄꯤ ꯇꯧꯗ꯭ꯔꯥ ꯑꯗꯨꯅ ꯑꯗꯨꯒꯨꯝꯕ ꯑꯟꯇ ꯅꯠꯇ ꯍꯥꯏꯕ ꯃꯣꯏꯗꯤ ꯃꯣꯏ ꯃꯁ ꯉꯛꯇ ꯖꯣ ꯖꯨꯖꯥ ꯖꯨꯖꯥ ꯖꯨꯖꯥ ꯑꯗꯒꯤ ꯑꯩꯒꯤ ꯍꯣꯁꯇꯦꯜ ꯂꯩꯃꯤꯟꯅꯔꯤ ꯃꯤꯗꯣ ꯑꯁ ꯑꯗꯨꯒꯤ ꯇꯤꯝꯃꯦꯠꯇꯣ ꯏ ꯃꯔꯣ ꯑꯣꯃ ꯅꯣꯡꯉꯥꯟꯕꯗꯩꯩ ꯅꯨꯃꯤꯠ ꯇꯥꯐꯥꯎꯁꯦ ꯑꯗꯨ ꯂꯥꯏꯔꯤꯛꯁꯦ ꯑꯗꯨꯝ ꯄꯥꯔꯦꯕ ꯀꯃꯥꯏ ꯇꯧꯔꯤꯅꯣ ꯈꯪꯗꯦꯍꯥꯏꯕ
ꯑꯁ ꯑꯗꯨꯗꯤ ꯕꯦꯔꯥꯅꯤꯅꯦ ꯍꯥꯏꯗꯤ ꯐꯥꯏꯅꯦꯜ ꯏꯌꯥꯔ ꯍꯥꯏꯗꯤ ꯂꯣꯏꯔꯝꯗꯥꯏꯁꯦ ꯑꯗꯨꯗ ꯑꯗꯨꯃꯥꯏꯅ ꯇꯧꯔꯤꯗꯣ
ꯁꯨꯃꯅꯦ ꯁꯤꯁꯨꯅꯦ ꯑꯩꯁꯦ ꯅꯍꯥꯟ ꯅ ꯅꯔꯨꯔꯦꯕ ꯑꯇꯩ ꯁꯦꯝꯖꯏ ꯑꯩ ꯕꯦꯛ ꯑꯝꯇ ꯆꯥꯗꯕ ꯍꯟꯗꯛꯀꯤꯁꯦ ꯄꯦꯄꯔ ꯑꯃ ꯇꯧ ꯉꯣꯏꯇꯥꯥꯔꯒꯗꯤ ꯑꯗꯨꯁꯨ ꯑꯃꯨꯛ ꯐꯗꯧꯕ ꯄꯦꯄꯔ ꯃꯔꯤꯅꯦ ꯍꯥꯏꯕ ꯆꯥꯁꯤꯜꯂꯤꯁꯦ ꯀ ꯅꯤꯄꯥꯟꯗꯨꯗ ꯃꯔꯤ ꯆꯥꯁꯤꯟ ꯃꯁꯤꯁꯤꯅ ꯀꯃꯥꯏꯅ ꯇꯧꯒꯦ ꯍꯥꯏꯕ ꯀꯥꯟꯗ ꯑꯩ ꯋꯥꯔꯤ ꯂꯤꯔꯛꯀꯦꯕ ꯇꯥꯎꯕ ꯍꯧꯖꯤꯛ ꯑꯩꯁꯦ ꯅꯣꯡꯃ ꯑꯩꯈꯣꯏꯒꯤ ꯑꯩꯒꯤ ꯔꯨꯝꯃꯦꯠꯁꯦ ꯃꯣꯏ ꯃꯌꯨꯝꯗ ꯆꯠꯂꯨꯔꯒ ꯍꯜꯂꯛꯄꯁꯤꯗ ꯑꯩꯈꯣꯏꯒꯤ ꯈꯔ ꯀ꯭ꯂꯣꯁ ꯑꯣꯏꯅ ꯇꯤꯅꯚꯥ ꯍꯥꯏꯇꯥꯔꯦ ꯏꯇꯩ ꯃꯆꯥ ꯈꯔ ꯑꯃꯁꯨ ꯌꯥꯎꯔꯦ ꯑꯗꯒꯤ ꯕꯦꯡꯒ꯭ꯂꯣꯔ ꯃꯆꯥ ꯈꯔꯝꯁꯨ ꯌꯥꯎꯔ ꯍꯥꯏꯇꯥꯔꯦ ꯑꯗꯣ ꯑꯩꯈꯣꯏ ꯂꯣꯟ ꯑꯗꯨꯝ ꯀ꯭ꯂꯣꯖ ꯑꯣꯏꯅ ꯇꯤꯟꯅꯕ ꯏꯃꯥꯟꯅꯕꯅꯦꯕ ꯃꯣꯏꯅ ꯚꯥꯏ ꯉꯁꯤꯗꯤ ꯑꯦꯛꯖꯥꯝ ꯑꯦꯛꯖꯥꯝ ꯃꯌꯥꯝꯁꯨ ꯑꯣꯏ ꯂꯣꯏꯁꯤꯜꯂꯛꯇꯧꯔꯦ ꯑꯗꯨꯅ ꯀꯩꯅꯣ ꯇꯧꯁꯤꯄꯣꯠꯁꯤ ꯕꯣꯜ ꯁꯥꯟꯅꯣꯁꯤ ꯇꯞꯇ ꯈꯣꯠꯇꯗ ꯑꯦꯛꯖꯥꯝꯒꯤ ꯍꯌꯦꯡ ꯍꯥꯡꯖꯤꯠꯇꯒꯤ ꯑꯃꯨꯛ ꯃꯟꯌꯨꯡꯒꯩ ꯂꯣꯏ ꯂꯥꯏꯔꯤꯛ ꯄꯥꯅꯗꯣꯏ ꯉꯥꯛꯇꯅꯤꯅ ꯑꯦꯛꯖꯥꯝ ꯏꯁꯇ꯭ꯔꯦꯁꯇꯣ ꯈꯤꯇꯪꯇ ꯑꯣꯏꯔꯁꯨ ꯐꯅꯤꯉꯒꯤ ꯕꯣꯜ ꯍꯥꯏꯐꯦꯠꯇꯪ ꯁꯥꯟꯅꯍꯧꯁꯤ ꯈꯣꯠꯂꯨꯁꯤꯅ ꯆꯠꯂꯕꯅꯦꯕ ꯑꯩꯈꯣꯏꯁꯦ ꯆꯠꯂꯒ ꯋꯥꯅ ꯁꯥꯟꯅꯍꯧꯔꯦ ꯁꯥꯟꯅꯕ ꯂꯣꯏꯔꯒ ꯑꯩꯈꯣꯏꯗ ꯋꯥꯔꯦꯅ ꯑꯩꯈꯣꯏꯗꯤ ꯑꯩꯈꯣꯏ ꯈꯤꯇꯪ ꯑꯩꯈꯣꯏ ꯍꯧꯖꯤꯛ ꯄꯣꯛꯅꯐꯝ ꯂꯝꯗꯝꯁ ꯁꯤꯒꯗꯤ ꯈꯤꯇꯪ ꯑꯃꯨꯛ ꯈꯦꯠꯅꯩꯑꯕ ꯑꯗꯣ ꯑꯥꯗꯒꯤ ꯆꯥꯕꯁꯦ ꯈꯣꯠꯄꯁꯦ ꯍꯥꯏꯔꯁꯨ ꯐꯥꯏ ꯁꯤꯒꯤ ꯄꯣꯠꯁ ꯌꯥꯗꯅ ꯃꯣꯏ ꯁꯨꯝ ꯍꯦꯟꯖꯤꯜꯂꯤꯅꯀꯣ ꯑꯗꯩꯩ ꯖꯦꯁ ꯃꯇꯣ ꯇꯔꯒꯥꯁꯨ ꯈꯨꯠꯁꯥꯏꯗ ꯌꯣꯜꯂꯤꯕ ꯆꯤꯡꯁꯦ ꯐꯪꯗꯕꯁꯨ ꯑꯗꯨꯝ ꯌꯥꯎꯋꯤꯗꯅ ꯑꯗꯨꯅ ꯃꯈꯟ ꯃꯈꯜꯅꯤꯕ ꯑꯗꯣ ꯑꯗꯒꯤ ꯑꯩꯗꯤ ꯈꯔꯁꯨ ꯆꯥꯕ ꯊꯛꯄꯁꯦ ꯈꯔ ꯄꯥꯝꯖꯩꯌꯦꯕ ꯑꯗꯒꯤ ꯆꯤꯜꯍꯥꯎꯁꯦ ꯗꯣꯛꯇꯔꯅ ꯐꯅ ꯀꯛꯑꯣ ꯍꯥꯏꯇꯥꯔꯗꯤ ꯍꯦꯛꯇ ꯀꯛꯇꯕꯤꯅꯦꯕ ꯑꯩ ꯑꯩ ꯆꯥꯗ ꯌꯥꯗꯦ ꯑꯩ ꯊꯛꯇ ꯌꯥꯗꯦꯅ ꯈꯟꯕ ꯃꯤꯗꯥꯅꯦꯕ ꯑꯩꯈꯣꯏꯗꯤ ꯑ ꯇꯞꯇꯩ ꯆꯥꯥꯁꯜꯂꯕ ꯑꯩꯁꯦ ꯀꯩꯅꯣ ꯇꯧ ꯍꯥꯏꯔꯒ ꯍꯥꯏꯗꯤ ꯆꯤꯟꯖꯥꯛꯁꯦ ꯆꯥꯕ ꯑꯗꯨ ꯌꯥꯕ ꯌꯥꯗꯕ ꯑꯩꯗꯤ ꯆꯤꯟꯖꯥꯛ ꯖꯣꯇꯣꯟ ꯇꯧꯔ ꯆꯥꯔꯒꯗꯤ ꯑꯩꯁ ꯍꯛꯆꯥꯡꯁꯦ ꯐꯅ ꯂꯩꯌꯣ ꯍꯥꯏꯕ ꯃꯤꯇꯥꯅꯤ ꯑꯩꯈꯣꯏꯗ ꯖꯣꯇꯣꯟꯁꯦ ꯇꯧꯗꯝ ꯅ ꯅꯨꯃꯤꯠ ꯇꯨꯝꯗꯤ ꯀꯗꯥꯏꯗꯒꯤ ꯋꯥꯅ ꯋꯥꯔꯨꯕꯅꯤ ꯍꯩꯉꯩꯁꯦ ꯄꯪꯊꯥꯛ ꯊꯛꯆꯜꯂꯒ ꯊꯥꯎꯒꯤ ꯆꯧꯁꯦ ꯏꯁꯄꯥꯏꯁꯤ ꯑꯣꯏꯕ ꯆꯧꯣ ꯀꯩꯒꯣ ꯃꯌꯥꯝ ꯆꯥꯥꯁꯜꯂꯕ ꯑꯩꯈꯣꯏꯁꯦ ꯆꯤꯛꯀꯟ ꯋꯤ ꯆꯤꯛꯀꯟ ꯋꯤꯑꯣ ꯆꯤꯛꯀꯟ ꯆꯤꯜꯂꯤ ꯌꯣ ꯃꯌꯥꯝ ꯆꯥꯁꯤꯜꯂꯛꯑꯦ ꯆꯥꯁꯤꯜꯂꯕꯅꯤꯅ ꯑꯩꯁꯦ ꯍꯦꯛꯇ ꯅꯨꯃꯤꯗꯥꯡ ꯑꯗꯨꯒꯤ ꯍꯜꯂꯛꯄꯁꯦ ꯏꯁꯥꯁꯦ ꯏꯟꯊꯝ ꯈꯔꯁꯨ ꯆꯟꯕ ꯍꯥꯏꯇꯥꯔꯦ ꯑꯗꯨꯗꯒꯤ ꯁꯥꯒꯠꯂꯨꯕ ꯀꯧꯕꯅꯤꯅ ꯏꯪꯒꯗ꯭ꯔꯥꯅ ꯐꯨꯔꯤꯠ ꯑꯄꯥꯕꯗꯨ ꯂꯤꯠꯂꯒ ꯂꯝꯕꯤꯗ ꯂꯥꯛꯄ ꯏꯪꯉꯦ ꯑꯗꯩꯩꯁꯨ ꯗꯨꯝ ꯑꯁ ꯅꯨꯃꯤꯠꯇꯨꯁꯨ ꯑꯩꯈꯣꯏ ꯍꯣꯁꯇꯦꯜꯒꯤꯗꯨꯁꯨ ꯏꯁꯤꯡ ꯑꯁꯥꯕꯁ ꯌꯥꯗ꯭ꯔꯦꯕ ꯏꯁꯤꯡ ꯑꯁꯥꯕꯒꯤ ꯒꯤꯖꯔꯗꯩ ꯊꯥꯒꯗꯕꯁꯦ ꯏꯁꯤꯡ ꯑꯁꯥꯕꯁꯤꯁꯨ ꯂꯥꯛꯇ꯭ꯔꯦ ꯑꯗꯨꯅ ꯍꯥꯟꯅ ꯄꯣꯟꯁꯦꯜꯗ ꯑꯗꯨꯝ ꯐꯠ ꯂꯥꯎꯅ ꯖꯣꯝ ꯆꯥꯏꯊꯔꯒꯅ ꯏꯁꯤꯡ ꯌꯡꯕꯁꯦ ꯑꯗꯨꯝ ꯁꯣꯍꯣꯔꯗꯩ ꯊꯥꯔꯒ ꯑꯗꯨꯃꯥꯏꯅ ꯇꯧꯔ ꯂꯨꯖꯧꯔꯦ ꯑꯠꯇ ꯀ ꯍꯛꯆꯥꯡꯁ ꯅꯨꯡꯉꯥꯏꯃꯟꯗꯁꯤꯂꯝꯕ ꯑꯩꯁꯨ ꯀꯣꯛꯁꯤꯗꯦ ꯑꯗꯨꯝ ꯆꯝ ꯆꯣꯟꯠꯅ ꯑꯗꯨꯝ ꯇꯨꯝꯁꯤꯜꯂꯦꯕ ꯇꯨꯝꯁꯤꯜꯂꯅꯤꯅ ꯕꯣꯜꯒ ꯁꯥꯟꯅꯕꯒꯤ ꯋꯥꯕꯅ ꯄꯇꯥ ꯇꯥꯔ ꯆꯥꯛꯁꯨ ꯆꯥꯁꯤꯟꯗ꯭ꯔꯦ ꯑꯗꯩ ꯇꯨꯝꯕ ꯅꯣꯡꯉꯥꯜꯂꯛꯄꯗꯩꯗꯤ ꯑꯩꯁꯨ ꯑꯗꯨꯝ ꯗꯥꯏꯔꯤꯌꯥ ꯈꯔ ꯗꯥꯏꯔꯤꯌꯥꯁꯨ ꯅꯥꯔꯦ ꯑꯗꯒꯤ ꯍꯛꯆꯥꯡꯁꯨ ꯉꯝꯗ꯭ꯔꯦꯕ ꯑꯔꯣꯏꯗꯤ ꯑꯗꯨꯃꯥꯏꯅ ꯈꯔ ꯐꯒꯗꯅ ꯂꯩꯁꯦ ꯅꯣꯡꯉꯥꯜꯂꯒ ꯀꯣꯂꯦꯖꯇ ꯆꯠꯂꯨꯔꯦ ꯑꯣꯖꯥꯗꯒꯤ ꯍꯥꯏꯐꯦꯠ ꯑꯩꯈꯣꯏꯗꯤ ꯄ꯭ꯔꯦꯛꯇꯤꯀꯦꯜ ꯀꯩꯀꯥ ꯇꯧꯕꯅꯤꯅ ꯄ꯭ꯔꯦꯛꯇꯤꯀꯦꯜꯒꯤ ꯅꯣꯠꯁ ꯀꯩꯀꯥꯁꯨ ꯈꯔ ꯁꯤꯟꯒꯗꯕ ꯋꯥꯠꯄ ꯍꯥꯏꯇꯥꯔꯦ ꯌꯨꯝꯗ ꯊꯣꯛꯂꯛꯏꯉꯩꯗ ꯑꯩ ꯑꯦꯞꯁꯦꯟ ꯈꯔ ꯑꯣꯏꯔꯨꯔꯦꯕ ꯍꯥꯏꯗꯤ ꯍꯣꯂꯤꯗꯦꯕꯨꯗꯤꯕ ꯑꯣꯏꯌꯦꯕ ꯍꯥꯏꯇꯥꯔꯦ ꯑꯩꯅ ꯊꯂꯛꯄ ꯇꯥꯏꯃꯤꯡꯗꯣ ꯑꯗ ꯍꯣꯂꯤꯒꯤ ꯇꯥꯔꯒꯁꯨ ꯃꯇꯝꯁꯦ ꯀꯩ ꯍꯥꯏꯅꯤ ꯑꯩꯅ ꯊꯔ ꯍꯣꯏ ꯑꯩꯅ ꯊꯦꯡꯔ ꯆꯪꯨ ꯑꯣꯏꯔꯤꯕ ꯑꯗꯨ ꯃꯔꯤ ꯃꯉꯥꯐꯥꯎ ꯃꯤꯁ ꯇꯧꯒꯦꯕ ꯄ꯭ꯔꯦꯛꯇꯤꯀꯦꯜ ꯀ꯭ꯂꯥꯁꯁꯦ ꯑꯗꯣ ꯄ꯭ꯔꯦꯛꯇꯤꯀꯦꯜ ꯀ꯭ꯂꯥꯁꯁꯦ ꯑꯩꯈꯣꯏꯗꯤ ꯍꯣꯏ ꯃꯅꯤꯄꯨꯔꯗꯁꯨ ꯑꯗꯨꯝ ꯃꯔꯨꯕꯨꯗꯤ ꯑꯣꯏ ꯑꯗꯣ ꯃꯥꯔꯒꯗꯤ ꯑꯃꯨꯛ ꯈꯤꯇꯪꯕꯗꯤ ꯈꯦꯠꯅꯩꯕꯀꯣ ꯑ ꯏꯗ ꯑꯗꯨ ꯊꯥꯔꯣ ꯀꯣꯜ ꯍꯥꯏꯕꯕꯁꯤꯦ ꯃꯌꯥꯡ ꯃꯆꯥꯥꯏꯁꯤ ꯋꯥ ꯋꯥꯔꯤ ꯁꯥꯟꯅꯕ ꯌꯥꯝ ꯂꯨꯏꯌꯦꯕ ꯑꯗꯨꯅ ꯑꯩꯁꯨ ꯁꯤꯜꯍꯧꯗꯕꯒꯤ ꯑꯩꯈꯣꯏꯒꯤ ꯗꯤꯄꯥꯔꯠꯃꯦꯟꯒꯤ ꯑꯣꯖꯥꯗꯒꯤ ꯍꯦꯛꯛꯇ ꯍꯥꯏꯔꯗꯅ ꯑꯩꯁꯤꯦ ꯂꯧꯕꯅꯦꯕ ꯑꯗꯣ ꯁꯤꯤꯅꯥ ꯆꯤꯅ ꯂꯥꯏꯔꯤꯛ ꯐꯕꯒꯤ ꯗꯤꯄꯥꯔꯠꯃꯦꯟ ꯑꯣꯖꯥꯁꯤꯡꯁꯨ ꯈꯔ ꯂꯨꯅ ꯑꯩꯈꯣꯏꯒ ꯈꯔ ꯑꯗꯨꯝ ꯗꯖꯣꯗꯥ ꯗꯗꯥ ꯇꯧꯅꯩꯌꯦꯕꯀꯣ ꯑꯣꯏꯅꯅꯗꯦꯕ ꯑꯗꯨ ꯃꯉꯣꯟꯗꯒꯤ ꯍꯥꯏꯔꯒ ꯅꯣꯁꯇ ꯂꯧꯔꯒ ꯑꯗꯨꯃꯥꯏꯅ ꯁꯤꯟꯕꯩ ꯅꯨꯡꯁꯥ ꯃꯔꯛꯇꯤ ꯑꯃꯨꯛ ꯆꯠꯂꯨꯔꯦꯕ ꯑꯩꯈꯣꯏꯗꯤ ꯍꯣ ꯆꯦ ꯌꯨꯅꯤꯔ ꯁꯤꯗꯨꯒ ꯑꯗꯨꯝ ꯈꯔ ꯂꯥꯞꯅꯩꯌꯦꯕꯀꯣ ꯍꯥꯏꯗꯤ ꯒꯥꯔꯤ ꯑꯣꯏꯕ ꯍꯥꯏꯇꯥꯔꯦ ꯑꯗꯨꯝ ꯌꯨꯅꯤꯚꯔꯁꯤꯇꯤ ꯑꯩꯈꯣꯏ ꯀꯦꯝꯄꯁꯇ ꯌꯥꯝ ꯆꯥꯎꯋꯦꯕ ꯑꯩꯈꯣꯏꯗꯣ ꯑꯩꯈꯣꯏ ꯍꯁ ꯑꯩꯈꯣꯏ ꯍꯣꯁꯇꯦꯜ ꯍꯣꯁꯇꯦꯜ ꯅꯝꯕꯔ ꯏꯂꯚꯦꯟꯅꯦꯕ
ꯑꯝ
ꯣꯛꯇ ꯂꯩꯌꯦꯕ ꯑꯩꯈꯣꯏꯗꯣ ꯑꯗꯨꯒ ꯀꯩꯅꯣꯒꯤꯗꯨꯅ ꯅꯣꯔꯠ ꯕ꯭ꯂꯣꯛꯇꯅꯦꯕ ꯂꯩꯁꯤꯅꯦ ꯑꯩꯈꯣꯏꯒꯤ ꯗꯤꯄꯥꯔꯠꯃꯦꯟꯗꯨꯅ ꯄꯨꯔꯥ ꯈꯅꯤꯕ ꯑꯗꯨꯅ ꯆꯠꯊꯣꯛ ꯆꯠꯁꯤꯟꯗ ꯅꯨꯡꯁꯥꯒ ꯁꯥꯕꯒ ꯑꯩꯁꯦ ꯀꯩꯅꯣ ꯇꯧꯒꯦꯅ ꯀꯩꯅꯣꯒꯤ ꯖꯨꯏꯁꯇꯣ ꯃꯪꯒꯤꯒꯤ ꯖꯨꯏꯁꯇꯣ
ꯍꯥꯥ
ꯑꯗꯨꯗꯣ ꯀꯦꯟꯇꯤꯟꯗꯒꯤ ꯕꯣꯇꯜ ꯑꯃꯅꯤ ꯑꯅꯤ ꯂꯧꯔꯒ ꯑꯩꯈꯣꯏꯗꯤ ꯕꯣꯇꯜ ꯕꯣꯇꯜꯗꯨꯅ ꯌꯣꯜꯂꯦꯕ ꯄ ꯆꯠꯃꯤꯟꯅꯕ ꯏꯃꯥꯟꯅꯕꯗꯨꯅꯦ ꯑꯩꯅ ꯑꯩꯈꯣꯏ ꯃꯤꯗ ꯊꯛꯑꯒ ꯁꯨꯝ ꯂꯥꯛꯄꯅꯦꯕ ꯁ ꯊ ꯑꯗꯨꯃꯥꯏꯅ ꯇꯧꯔ ꯂꯥꯛꯄꯗꯨꯗ ꯍꯥꯟꯅꯗꯒꯤꯗꯤ ꯉꯔꯥꯡꯒꯤ ꯕꯣꯜ ꯁꯥꯟꯅꯕꯩ ꯆꯥꯁꯤꯟ ꯊꯛꯆꯤꯟꯗꯒꯤ ꯃꯌꯥꯝ ꯑꯗꯨꯗꯥꯏ ꯀꯌꯥꯁꯨ ꯇꯧꯋꯤꯅꯤꯀꯣ ꯑꯩꯗ ꯆꯥꯁꯤꯜꯂꯅ ꯌꯥꯝ ꯀꯦꯠꯅꯗꯥ ꯌꯥꯕꯁ ꯃꯄꯨ ꯐꯥꯉ ꯍꯛꯆꯥꯡ ꯍꯆꯥꯡ ꯑꯣꯏꯕꯤ ꯉꯝꯗ꯭ꯔꯕ ꯃꯣꯏꯁꯦ ꯑꯗꯨꯗꯤ ꯑꯦꯖꯥꯅ ꯍꯌꯦꯡ ꯉꯦ ꯈꯛꯇꯪ ꯉꯥꯏꯁꯜꯂꯀꯥꯟꯗ ꯂꯥꯏꯔꯤꯛꯨꯁꯨ ꯑꯝꯇ ꯄꯥꯍꯗ꯭ꯔꯦ ꯅꯥꯔ ꯐꯝ ꯀꯗ ꯑꯗ ꯑꯦꯛꯖꯥꯝ ꯅꯨꯃꯤꯠꯇꯗꯤ ꯑꯩ ꯀꯥꯕꯛ ꯁꯥꯕ ꯌꯦꯡꯕꯗ ꯀꯔꯤꯝ ꯀꯥꯍꯟꯊꯦꯕ ꯑꯩꯈꯣꯏ ꯃꯇꯤꯛ ꯗꯤꯐꯤꯀꯜ ꯑꯣꯏꯌꯦꯕ ꯑꯦꯅꯤ ꯄꯤꯅ ꯂꯧ ꯑ ꯍꯟꯛꯀꯤ ꯑꯗꯒꯤ ꯑꯁ ꯋꯥꯔꯤꯁ ꯌꯥꯝ ꯂꯩꯈ꯭ꯔꯦ ꯑꯗꯒꯤ ꯍꯟꯗꯛꯀꯤ ꯑꯦꯅꯤꯄꯤꯤꯁꯤꯅ ꯌꯥꯝ ꯖꯥꯊꯤꯕ ꯍꯦꯜꯂꯦꯕ ꯍꯟꯗꯛꯀꯤꯅꯤ ꯇꯔꯤꯗꯁꯟ ꯇꯧꯔꯝꯒꯅꯤ ꯃꯅꯤꯄꯨꯔꯒꯤ ꯁꯤ ꯁꯨꯃꯥꯏꯅ ꯑꯩꯈꯣꯏꯒꯤꯁꯦ ꯀꯩꯒꯨꯝꯕ ꯁꯦꯃꯤꯁꯇꯔ ꯑꯃꯗ ꯕꯦꯛꯁꯦ ꯑꯅꯤꯔꯛ ꯆꯥꯔꯕ ꯍꯖꯤ ꯍ ꯆ ꯑꯩ ꯁꯦꯃꯤꯁꯇꯔꯁꯦ ꯕꯦꯛ ꯆꯥꯔꯦꯕ ꯃꯊꯪꯒꯤ ꯃꯣ ꯄꯊꯥꯞ ꯁꯨꯜꯂꯒꯦ ꯁꯥꯔꯕꯥ ꯑꯗꯨ ꯑꯣꯏꯇꯥꯔ ꯀꯥꯍꯟꯗꯦꯕ ꯃꯀꯨꯀꯤ ꯃꯍꯥꯎ ꯑꯗꯨꯃꯥꯏꯅ ꯇꯧꯗꯣꯏꯅꯦꯕ ꯑꯩꯈꯣꯏ ꯑꯗꯨꯅꯅꯦ ꯑꯩꯁꯦ ꯍꯧꯖꯤꯛꯁꯦ ꯃꯊꯥ ꯁꯥꯏꯅꯦꯕ ꯑꯩꯈꯣꯏꯒꯤ ꯕꯦꯛ ꯄꯦꯄꯔꯁꯤꯁꯨ ꯊꯥꯕꯨꯗꯤ ꯊꯥꯂꯅꯦꯕꯀꯣ ꯑꯊꯨꯕ ꯃꯇꯝꯗ
ꯎꯝ
ꯀꯃꯥꯏꯅ ꯇꯧꯗꯅꯣ ꯈꯪꯗꯦ ꯂꯥꯏꯔꯤꯛ ꯄꯥꯕꯕꯁꯤꯦ ꯑꯁ ꯉꯝꯗ꯭ꯔꯦꯕ ꯅꯥꯔꯨꯕꯒ ꯀꯩꯗꯧꯕꯒ ꯑꯗꯒꯤ ꯄ꯭ꯔꯦꯛꯇꯤꯀꯦꯜ ꯑꯦꯛꯖꯥꯝꯁꯨ ꯍꯌꯦꯡ ꯆꯠ ꯂꯩꯔꯤꯅꯦꯕ ꯑꯩꯁꯦ ꯑꯁ ꯃꯊꯥ ꯌꯥꯝ ꯁꯥꯖ ꯃꯥꯏ ꯀꯃꯥꯏꯅ ꯇꯧꯗꯅꯣ ꯈꯪꯗꯦ ꯁꯤꯁꯇꯦꯝ ꯑꯗꯨꯅꯅꯦ ꯑꯩ ꯁꯤꯁꯇꯔꯗꯒꯤ ꯈꯪꯗꯦ ꯈꯤꯇꯪ ꯃꯣꯇꯤꯚꯦꯠ ꯑꯣꯏꯕ ꯌꯥꯕ ꯑꯦꯠꯚꯥꯏꯁꯀꯨꯝꯕ ꯁꯨꯝ ꯇꯥꯒꯦꯅ ꯐꯣꯟ ꯇꯧꯔꯛꯏꯅꯦꯕ ꯑꯩꯁꯦ ꯈꯟꯗꯕ ꯑꯃ ꯈꯪꯗꯕꯅꯦ ꯑꯩꯇꯣ ꯑꯝꯇ ꯃꯊꯥ ꯁꯨꯝ ꯁꯥꯔ
ꯍꯣꯏꯅꯦ ꯑꯗꯨꯅꯦ ꯍꯥꯏꯗꯤ ꯑꯦꯗꯤꯌꯥ ꯃꯌꯥꯗ ꯍꯥꯏꯗꯤ ꯏꯁꯥ ꯅꯥꯕ ꯍꯥꯏꯁꯤ ꯁꯦ ꯍꯥꯏꯗꯤ ꯂꯥꯏꯔꯤꯛ ꯀꯩꯀꯥꯗꯁꯨ ꯍꯥꯏꯗꯤ ꯑꯩꯈꯣꯏꯅ ꯐꯖꯅ ꯃꯥꯏ ꯑꯣꯟꯁꯤꯟꯕꯗꯣ ꯉꯝ ꯗꯅ ꯑꯗꯨꯅ ꯍꯥꯏꯗꯤ ꯁꯨꯝ ꯃꯊꯪꯗꯒꯤꯗꯤ ꯍꯥꯏꯗꯤ ꯁꯨꯝ ꯑꯦꯛꯖꯥꯝ ꯍꯌꯥꯒꯨꯝꯕꯅꯦ ꯍꯥꯏꯔ ꯍꯥꯏꯗꯤ ꯁꯨꯝ ꯆꯥꯕ ꯊꯛꯄꯗ ꯍꯥꯏꯗꯤ ꯑꯩꯈꯣꯏꯅ ꯈꯔ ꯍꯥꯏꯗꯤ ꯁꯨꯝ ꯌꯦꯡꯉꯁꯤ ꯇꯥꯕꯗꯣ ꯑꯗꯤ ꯍꯩꯔꯥ ꯍꯩ ꯔꯥ ꯍꯥꯏꯗꯤ ꯁꯨꯝ ꯂꯩꯗꯅ ꯍꯥꯏꯗꯤ ꯁꯦꯝꯒꯨꯝꯕ ꯑꯗꯒꯤ ꯀꯣꯝꯂꯥꯒꯨꯝꯕ ꯍꯥꯏꯗꯤ ꯁꯒꯨꯝꯕ ꯍꯥꯏꯗꯤ ꯁꯒꯨꯝꯕꯁꯦ ꯆꯥꯔꯗꯦ ꯍꯥꯏꯗꯤ ꯑꯩꯈꯣꯏꯗ ꯅꯥꯕꯒꯤ ꯍꯥꯏꯗꯤ ꯁꯨꯝ ꯂꯣꯛꯀꯨꯝꯕ ꯊꯨꯡꯕꯕꯨ ꯑꯣꯏꯔꯁꯨ ꯑꯗꯨꯒꯨꯝꯕꯕꯨ ꯑꯣꯏꯔꯁꯨ ꯍꯥꯏꯗꯤ ꯃꯣꯏꯗꯨꯅ ꯑꯃꯨꯛ ꯈꯔ ꯅꯦꯝꯍꯜꯂꯤꯗꯅ ꯆꯥꯡꯗ ꯊꯣꯛꯄꯗ ꯑꯗꯨꯅꯤ ꯑꯗꯣ ꯅꯣꯏ ꯍꯥꯏꯗꯤ ꯍꯟꯗꯛ ꯍꯟꯗꯛꯇꯤ ꯍꯣꯂꯤꯗꯦꯒꯨꯝꯕ ꯍꯥꯏꯗꯤ ꯂꯩꯇ꯭ꯔꯕꯣ
ꯍꯣꯂꯤꯗꯦꯁꯦ ꯑꯁ ꯑꯝꯇ ꯂꯩꯇ꯭ꯔꯦ ꯍꯧꯖꯤꯛꯀꯥꯟꯗ ꯑꯩꯈꯣꯏ ꯒ꯭ꯔꯦꯖꯨꯑꯦꯁꯟꯁꯦ ꯑꯩꯈꯣꯏ ꯑꯩꯗꯤꯕ ꯃꯈꯥ ꯁꯚꯦꯟ ꯑꯩꯁꯦ ꯑꯃꯨꯛ ꯇꯧꯗꯒꯦ ꯈꯜꯂꯤꯕꯅꯤꯅ ꯀꯣ
ꯑꯥ
ꯑꯗꯨ ꯑꯩꯈꯣꯏ ꯁꯦꯁꯟ ꯍꯧꯗꯣꯣꯔꯦꯕ ꯄꯔꯥꯇꯤꯀꯤ ꯄ꯭ꯔꯦꯛꯇꯤꯀꯦꯜ ꯑꯦꯛꯖꯥꯝꯁꯦ ꯑꯩꯈꯣꯏ ꯅꯣꯡꯃꯗ ꯐꯥꯏꯚ ꯑꯥꯋꯔꯁ ꯑꯦꯛꯖꯥꯝ ꯅꯨꯃꯤꯠꯁꯦ ꯗ꯭ꯌꯨꯔꯦꯁꯟꯁꯦ ꯐꯥꯏꯚ ꯑꯥꯋꯔꯁꯅꯦꯕꯁꯦ ꯅꯣꯡꯃ ꯒꯦꯞ ꯂꯩꯔꯅꯤ ꯅꯨꯃꯤꯠ ꯅꯤꯅꯤꯅꯦꯕ ꯄ꯭ꯔꯦꯛꯇꯤꯀꯦꯜꯁꯦ ꯑꯗꯨꯅꯤ ꯀꯃꯥꯏ ꯑꯗꯨꯅꯤ ꯈ
ꯑꯗꯣ ꯍꯥꯏꯗꯤ ꯍꯧꯖꯤꯛ ꯇꯤ ꯍꯥꯏꯗꯤ ꯅꯪ ꯏꯁꯥ ꯈꯔ ꯍꯥꯏꯗꯤ ꯁꯨꯝ ꯅꯨꯡꯉꯥꯏꯔꯕ ꯅꯠꯇ꯭ꯔꯒꯅ ꯑꯗꯨꯝ ꯍꯥꯏꯗꯤ ꯏꯐ ꯐꯒꯠꯇꯕꯤꯒꯦ ꯑꯗꯨꯃꯥꯏꯅ ꯇꯧꯕꯤꯔꯣ ꯀꯃꯥꯏꯅ ꯇꯧꯔꯤꯒꯦ
ꯑꯁ ꯍꯧꯖꯤꯛꯄꯨꯗꯤꯥ ꯍꯧꯖꯤꯛꯄꯨꯗꯤ ꯏꯁꯥꯁꯦ ꯈꯔ ꯐꯔꯦ ꯑꯗꯣ ꯑꯗꯨꯝ ꯈꯔ ꯆꯣꯛꯊꯕꯤ ꯑꯗꯨꯝ ꯇꯧ ꯂꯩꯔꯤ ꯀꯃꯥꯏꯅ ꯇꯧꯔꯤꯅꯣꯁꯤ
ꯑꯣ ꯑꯗꯣ ꯍꯥꯏꯗꯤ ꯂꯦꯝꯍꯧꯕ ꯍꯥꯏꯗꯤ ꯄ꯭ꯔꯦꯛꯇꯤꯀꯦꯜꯒꯤ ꯁꯕꯖꯦꯛ ꯈꯔꯁꯨ ꯋꯥꯠꯂꯤ ꯍꯥꯏꯗꯅ ꯑꯗꯨꯅ ꯍꯥꯏꯗꯤ ꯑꯗꯨꯒꯨꯝꯕꯗꯨꯗꯤ ꯍꯥꯏꯗꯤ ꯁꯣꯏꯗꯅꯕ ꯍꯥꯏꯗꯤ ꯏꯁꯥꯁꯨ ꯈꯔ ꯐꯒꯠꯂꯛꯑꯕꯅꯤꯅꯀꯣ ꯑꯗꯨꯃꯥꯏꯅ ꯇꯧ ꯇꯥꯔꯦ ꯑꯗꯣ ꯍꯥꯏꯗꯤ ꯃꯃꯥꯡꯗ ꯁꯣꯏꯈꯤꯕꯗꯨꯗꯤ ꯑꯣꯏꯣꯏꯈ꯭ꯔꯕꯅꯤꯅ ꯑꯩꯈꯣꯏꯅ ꯍꯥꯏꯗꯤ ꯍꯧꯖꯤꯛ ꯅꯨꯡꯉꯥꯏꯇꯦ ꯑꯗꯒꯤ ꯀꯩꯅꯣ ꯇꯧꯋꯤ ꯍꯥꯏꯔꯁꯨ ꯁꯦꯝꯗꯣꯛ ꯈꯣꯠꯇꯣ ꯌꯥꯔꯔꯣꯏꯗ
ꯎꯝ
ꯃꯊꯪ ꯇꯥꯔꯛꯄ ꯉꯩꯗꯨꯗ ꯁꯣꯏꯗ ꯐꯗꯅꯕ ꯑꯣꯏꯅ ꯑꯗꯨꯃꯥꯏꯅ ꯑꯣꯏꯅ ꯇꯧꯕ ꯇꯥꯕꯅꯦ
ꯍꯣꯏ ꯑꯁ ꯑꯗꯨ ꯅꯠꯇ꯭ꯔꯒꯗꯤ ꯑꯩꯁ ꯎꯄꯥꯏ ꯂꯩꯇꯕ ꯃꯥꯟꯗꯦ ꯂꯥꯏꯔꯤꯛ ꯄꯥꯍꯟꯗꯕꯁꯨ ꯌꯥꯝ ꯆꯥꯛꯑꯦꯕ ꯑꯩ ꯁꯤꯒꯤ ꯌꯨꯅꯤꯚꯔꯁꯤꯇꯤꯗ ꯇꯝꯅ ꯇꯝꯕ ꯂꯥꯛꯈ꯭ꯔꯤꯁꯦ ꯑꯩꯁꯦ ꯒꯣꯜ ꯂꯧꯒꯦꯅ ꯈꯜꯂꯒ ꯂꯥꯛꯀꯦ ꯑꯩ ꯄꯥꯔꯐꯣꯔꯃꯦꯟꯁ ꯂꯣꯏ ꯐꯖꯩꯕ ꯑꯩ ꯍꯟꯗꯛ ꯁꯦꯝ ꯆꯠꯄꯅꯦꯕ ꯑꯩꯅ ꯈꯔꯁꯨ ꯂꯥꯏꯊꯣꯛꯎꯔꯤ
ꯍꯥꯏꯅꯤ ꯑꯗꯣ ꯍꯥꯏꯗꯤ ꯑꯗꯨ ꯑꯗꯨ ꯁꯣꯏꯈ꯭ꯔꯦꯅ ꯑꯗꯨꯗ ꯁꯨꯝ ꯍꯥꯏꯗꯤ ꯈꯟꯖꯤꯜꯂꯒ ꯅꯤꯡꯍꯟ ꯍꯥꯏꯗꯤ ꯁꯨꯝ ꯋꯥꯈꯜꯗꯣ ꯁꯨꯝ ꯁꯣꯟꯊꯔꯗꯤ ꯃꯇꯨꯡ ꯇꯥꯔꯛꯄꯗꯁꯨ ꯍꯥꯏꯗꯤ ꯏꯁꯦ ꯁꯨꯝꯇ ꯁꯨꯝ ꯃꯥ ꯍꯥꯏꯗꯤ ꯁꯨꯝ ꯉꯝꯃꯛꯇꯕꯗꯣ ꯋꯥꯈꯟꯗꯨꯅ ꯁꯨꯝ ꯉꯝꯈ꯭ꯔꯒ ꯑꯗꯨꯅ ꯍꯥꯏꯗꯤ ꯁꯤꯁꯤꯅ ꯑꯩꯒꯤ ꯍꯥꯏꯗꯤ ꯁꯨꯝ ꯍꯦꯟꯅ ꯐꯒꯠꯅꯕ ꯃꯇꯥꯡ ꯑꯃ ꯄꯤꯔꯤꯅꯤꯅ ꯈꯟꯗꯣꯛꯑꯒ ꯃꯇꯨꯡ ꯇꯥꯔꯛꯄꯗ ꯑꯣꯏꯅ ꯐꯖꯅ ꯑꯗꯨꯃꯥꯏꯅ ꯑꯣꯏꯅ ꯣꯠꯅꯔꯣ
ꯍꯣꯏ ꯑꯗꯨꯗꯕꯨꯗꯤ ꯍꯣꯠꯅꯒꯗꯕ ꯑꯗꯨꯗ ꯁꯨꯝ ꯑꯩꯒꯤ ꯑꯁꯥꯗꯨꯗꯤ ꯀꯥꯏꯔꯦꯗꯅꯀꯣ
ꯑꯥ ꯍꯣꯏꯅꯦ ꯑꯗꯨꯕꯨꯗꯤ
ꯁꯤꯁꯇꯔ ꯍꯣꯏꯒꯤꯗꯤ ꯑꯦꯛꯖꯥꯝꯗꯣ ꯀꯃꯥꯏ ꯀꯃꯥꯏ ꯇꯧꯒꯦ ꯑꯗꯨꯝ ꯅꯨꯡꯉꯥꯏꯈꯤꯕ꯭ꯔꯣ
ꯑꯩꯁꯦ ꯑꯦꯛꯖꯥꯝꯁꯦ ꯑꯩꯈꯣꯏ ꯍꯥꯏꯗꯤ ꯖꯦꯅꯦꯔꯤꯛ ꯄꯦꯄꯔꯅ ꯑꯃ ꯌꯥꯎꯕꯗꯣ ꯑꯗꯨꯗꯣ ꯑꯩꯗꯤ ꯍꯥꯏꯗꯤꯈꯤ ꯈꯤꯇꯪ ꯑꯗꯨꯗꯣ ꯁꯨꯝ ꯅꯨꯡꯉꯥꯏꯇꯦ ꯑꯗꯨꯗ ꯃꯈ ꯈꯤꯇꯪ ꯆꯤꯡꯅꯩꯌꯦꯕꯀꯣ ꯑꯩꯗꯣ ꯍꯥꯏꯗꯤ ꯀ ꯇꯨꯏꯁꯟ ꯂꯣꯏꯅꯃꯛꯄꯨꯗꯤ ꯑꯗꯨꯝ ꯇꯧꯔꯝꯃꯦ ꯑꯗꯣ ꯑꯃꯕꯨꯗꯤ ꯏꯁꯥꯅ ꯑꯗꯨꯝ ꯈꯪꯖꯔꯦ ꯂꯥꯜꯂꯦꯁꯦ ꯑꯩꯁꯦ ꯏꯁꯥꯅ ꯑꯗꯨꯝ ꯍꯥꯏꯗꯤꯟ ꯊꯥꯖꯛꯏꯕ ꯀꯥꯟꯗ ꯁꯤꯡꯁꯤ ꯆꯤꯡꯅꯕ ꯍꯥꯏꯗꯤ ꯑꯥꯊ꯭ꯔꯁꯦ ꯃꯥ ꯍꯥꯏꯗꯤ ꯁꯨꯝ ꯊꯣꯛꯇꯕꯗꯣ ꯑꯩꯅ ꯏꯔꯤꯗꯨꯒ ꯃꯣꯏꯅ ꯍꯪꯉꯛꯏꯗꯨꯒ ꯑꯃ ꯁꯝꯅꯗꯕ ꯑꯃ ꯍꯥꯏꯇꯥꯔꯦ ꯑꯗꯨꯗ ꯃꯅꯗꯤ ꯇꯧꯕ ꯑꯗꯨꯏꯁꯨ ꯑꯗꯨꯝ ꯑꯩꯗꯣ ꯍꯥꯏꯗꯤ ꯋꯥꯈꯟꯗꯣ ꯍꯥꯏꯗꯤ ꯁꯨꯝ ꯆꯃꯝꯅꯔꯒ ꯑꯗꯨꯝ ꯏꯁꯁꯤꯜꯂꯝꯕꯗꯣ ꯑꯗꯣ ꯑꯗꯨꯒꯤ ꯀ ꯑꯃꯗꯤ ꯏꯁꯥꯅ ꯑꯗꯨꯝ ꯍꯥꯏꯗꯤ ꯁꯣꯏꯔꯦ ꯑꯗꯣ